ꯍꯜꯂꯣ ꯁꯤ ꯀꯥꯏ ꯀꯥꯏ ꯆꯠꯂꯨꯔꯒꯦ ꯀꯥꯏ ꯀꯥꯏ ꯆꯠꯂꯨꯒꯦ ꯅꯪ ꯉꯁꯤꯒꯤ
ꯑꯁ ꯑꯩ ꯉꯁꯤꯁꯦ ꯌꯥꯝ ꯆꯠꯂꯨꯔꯦꯕꯣ ꯀꯣꯏꯕ ꯀꯣꯏꯕꯁꯨ ꯈꯔ ꯆꯠꯂꯨꯔꯦ ꯊꯕꯛꯁꯦ ꯉꯁꯥꯏ ꯍꯥꯏꯗꯤ ꯈꯔ ꯆꯤꯜꯂꯝꯕꯅꯦ ꯑꯗꯣ ꯑꯌꯨꯛꯇ ꯑꯩꯈꯣꯏ ꯎꯝ ꯈꯔ ꯃꯇꯦꯡ ꯄꯥꯡꯉꯦ ꯃꯤ ꯈꯔ ꯂꯩꯕꯗꯒꯤ ꯑꯩꯗꯨꯒꯤ ꯑꯩꯗꯨ ꯌꯥꯅꯤꯅ ꯍꯥꯏꯕꯗꯤ ꯑꯩ ꯊꯕꯛ ꯆꯠꯇ ꯌꯥꯗꯗꯥꯅ ꯊꯕꯛ ꯈꯔ ꯆꯠꯊꯣꯛꯎꯕꯅꯦꯕ ꯑꯁꯣꯝ ꯃꯈꯥꯔꯣꯝꯗꯗ ꯑꯗꯒꯤ ꯑꯋꯥꯡꯂꯣꯝꯗꯒ
ꯀꯅꯥ ꯀꯅꯥ ꯀꯅꯥ ꯆꯠꯂꯤꯅꯣ ꯅꯊꯟ ꯇꯔꯣ
ꯏꯇꯣꯝꯇ ꯆꯠꯄꯅ ꯐꯔꯦ ꯏꯇꯣꯝꯇ ꯄꯪꯍꯥꯏꯗ ꯍꯥꯌꯒꯠꯂꯨꯔꯦ ꯑꯗꯨꯝ ꯄꯪꯆꯠ ꯆꯠꯂꯨꯔꯦ ꯑꯗꯨ ꯑꯩꯁꯦ ꯂꯝꯕꯤꯁꯨ ꯊꯣꯛꯂꯛꯑꯦꯅ ꯍꯥꯏꯐꯦꯠ ꯀꯣꯏꯕ ꯌꯥꯕ ꯌꯦꯡꯕ ꯌꯥꯕ ꯈꯔꯁꯨ ꯑꯗꯨꯝ ꯌꯦꯡꯊꯣꯔꯛꯑꯦ ꯑꯩ ꯑꯃꯔꯣꯝꯗꯗꯤ ꯏꯇꯣꯝꯇ ꯆꯠꯄꯗꯨꯁꯨ ꯑꯗꯨꯝ ꯅꯨꯡꯉꯥꯏꯕꯖꯥꯠꯅꯤ ꯍ
ꯅꯞꯄ꯭ꯔꯣ ꯌꯥꯝꯅ ꯅꯛꯄ꯭ꯔꯣ
ꯑꯁ ꯑꯅꯛꯄꯩꯗꯤ ꯑꯅꯛꯄ ꯉꯥꯛꯇꯅꯤꯗ
ꯅꯪ ꯑꯉꯥꯡ ꯇꯨꯏꯁꯟꯒꯗꯤ ꯀꯃꯥꯏꯅ ꯇꯧꯕ ꯂꯣꯏꯁꯤꯟꯈ꯭ꯔꯕꯣ
ꯎꯝ ꯂꯣꯏꯔꯦ ꯍꯧꯖꯤꯛꯋꯥꯏꯒꯤꯗ ꯇꯧꯔꯝꯕꯖꯦ ꯉꯁꯤꯒꯤ ꯆꯠꯂꯨ ꯌꯥꯝ ꯌꯥꯗꯦꯗ ꯑꯉꯥꯡ ꯑꯃꯥ ꯑꯅꯤ ꯈꯛꯇꯅꯤ
ꯃꯣꯏ ꯐꯤꯁꯇꯤ ꯀꯥ ꯀꯌꯥ ꯂꯧꯕ
ꯐꯤꯁꯦ ꯑꯗꯨꯝ ꯃꯌꯥꯝ ꯂꯧꯅꯔꯤꯕ ꯆꯥꯡꯁꯤꯗ ꯑꯗꯨꯝ ꯂꯧꯋꯦ ꯑꯗꯨꯝ
ꯑꯗꯨꯝ ꯀꯥꯟꯕꯨ ꯀꯥꯟꯅꯕ ꯅꯠꯇ꯭ꯔꯣ
ꯀꯥꯟꯅꯕꯁꯦ ꯑꯗꯨꯝ ꯈꯔ ꯈꯔꯗꯤ ꯀꯥꯟꯅꯩ
ꯅꯪ ꯉꯁꯤ ꯀꯩꯅꯣ ꯆꯧꯕ꯭ꯔꯣ ꯁꯦꯟ ꯑꯦꯛꯖꯥꯝ ꯁꯦꯟ ꯇꯔꯝꯗ ꯆꯠꯂꯨꯕ꯭ꯔꯣ
ꯑꯎ ꯆꯠꯂꯨꯏꯌꯦ
ꯀꯔꯤ ꯀꯔꯤꯒꯤ ꯑꯦꯛꯖꯥꯝꯅꯣ
ꯂꯥꯏꯔꯤꯛ ꯇꯝꯕꯩꯅꯤꯗ
ꯑꯣ ꯅꯨꯡꯕꯨ ꯅꯨꯡꯉꯥꯏꯔꯝꯕ꯭ꯔꯣ ꯀꯃꯥꯏ ꯀꯃꯥꯏꯅ ꯇꯧꯒꯦ
ꯎꯝ ꯊꯣꯛꯣꯏ ꯈꯔ ꯃꯥꯔ
ꯄꯨꯡ ꯀꯌꯥꯗ ꯆꯠꯂꯒ ꯄꯨꯡ ꯀꯌꯥꯗ ꯍꯜꯂꯛꯄ
ꯐꯖꯅ ꯃꯌꯦꯛ ꯁꯦꯡꯅ ꯇꯥꯗꯤꯌꯦ
ꯑꯩ ꯇꯔꯥ ꯃꯈꯥꯏꯗꯨ ꯆꯠꯂꯒꯅꯦ ꯕꯥꯔꯣ ꯃꯈꯥꯏ ꯑꯗꯨꯋꯥꯏꯗ ꯍꯜꯂꯛꯑꯦꯕ
ꯎꯝ ꯎꯝ ꯎꯝ ꯎ
ꯅꯪꯗꯤ ꯀꯩ ꯌꯦꯟꯖꯥꯡ ꯆꯥꯔꯒꯦ ꯀꯩꯗꯧꯔꯝꯃꯤꯅꯣ ꯍꯧꯖꯤꯛ
ꯑꯁ ꯉꯁꯤꯗꯤ ꯆꯝꯊꯣꯡ ꯑꯣꯏꯅ ꯆꯥꯔꯦ ꯌꯥꯝ ꯁꯥꯏꯌꯦꯅ ꯍꯪꯆꯤꯠ ꯂꯥꯡꯕ ꯃꯊꯛꯇ ꯀꯥꯈꯠꯂꯝꯕꯅꯦ ꯅꯨꯡꯁꯤꯠ ꯈꯔ ꯁꯨꯝ ꯐꯨꯍꯟꯒꯦꯅ ꯚꯏꯗꯤ ꯆꯥꯔꯕꯣ
ꯆꯗꯦꯗ
ꯆꯥꯛ ꯂꯣꯏꯗ꯭ꯔꯤꯕꯣ
ꯆꯥꯛꯁꯦ ꯂꯣꯏꯔꯕꯒꯨꯝꯕꯅꯤ ꯃꯌꯥꯝ ꯆꯥꯛ ꯆꯥꯅꯤꯡꯗꯕꯒꯤ ꯁꯨꯝ ꯆꯥꯛ ꯂꯥꯝꯂꯃꯛꯄ ꯉꯥꯏꯔ ꯆꯥꯕꯗꯣ ꯑꯗꯨꯅ
ꯑꯣ ꯀꯔꯤ ꯌꯦꯟꯁꯥꯡ ꯇꯧꯔꯤꯕ
ꯍ
ꯇꯥꯗ꯭ꯔꯕꯣ
ꯀ ꯆ
ꯅꯪꯅ ꯋꯥ ꯉꯥꯡꯕꯗꯣ ꯄꯤꯛꯅ ꯇꯥꯕ
ꯀꯩꯅꯣ ꯑꯩ ꯐꯖ ꯂꯥꯛꯑꯣ ꯂꯥꯛꯑꯣꯅ ꯍꯥꯏꯅ ꯐꯗꯕ ꯂꯥꯛꯑꯣ
ꯑꯣ ꯀꯔꯤ ꯌꯦꯟꯁꯥꯡ ꯇꯧꯔꯤꯅꯣꯕ ꯀꯔꯤ ꯌꯦꯟꯖꯥꯡ ꯁꯦꯝꯃꯤꯅꯣ
ꯌꯦꯟ ꯇꯝꯕ ꯆ ꯊ ꯇ
ꯑꯣ ꯑꯍꯥꯎꯕꯅꯤꯅꯦ
ꯎ ꯃꯥꯅꯦ ꯑꯍꯥꯎ ꯋꯥ ꯀꯅꯦ ꯀ
ꯑꯩꯈꯣꯏꯗꯤ ꯆꯝꯊꯣꯡ ꯆꯥꯏꯑ
ꯍ ꯍ
ꯍꯌꯦꯡꯁꯤꯕꯨ ꯊꯕꯛ ꯏꯪꯈꯥꯡ ꯀꯩꯀꯥ ꯆꯠꯇꯧꯕꯒ ꯂꯩꯕ꯭ꯔꯣ
ꯍꯌꯦꯡ ꯑꯌꯨꯛꯁꯦ ꯋꯥꯛꯀꯤꯡ ꯍꯥꯏꯐꯦꯠ ꯀꯣꯏꯊꯣꯛꯎꯁꯤꯔꯣ
ꯑ
ꯍꯧꯖꯤꯛ ꯀꯥꯡ ꯃꯇꯝꯁꯨ ꯌꯧꯁꯤ ꯁꯨꯂꯕꯅꯤꯅ ꯊꯝꯕꯥꯜ ꯀꯗꯣ ꯈꯔ ꯍ ꯍꯥꯏꯒ ꯊꯝꯅꯥꯒꯗꯣ ꯈꯔ ꯍꯦꯛꯂꯒ ꯈꯤꯆ ꯁꯦꯝꯃ ꯆꯥꯅꯕ
ꯑꯥꯎ ꯑꯩꯁꯨ ꯍꯥꯏꯒꯦ ꯇꯧꯅꯤꯅꯦꯍ ꯑꯃꯨꯛꯀꯤ ꯀꯩꯅꯣꯗꯣꯕꯨꯗꯤ
ꯎꯝ
ꯑꯣ ꯆ ꯂ ꯂꯥꯛꯑꯣꯏ ꯇꯧꯔꯣ ꯆꯥꯔꯒꯗꯤ ꯃꯍꯥꯎꯗꯣ ꯌꯥꯝ ꯂꯩꯒꯗ꯭ꯔꯥꯅ ꯈꯟꯕ
ꯎꯝ
ꯑꯗꯨꯗ ꯅ ꯇꯥꯎꯤ ꯅꯣꯡꯃ
ꯍꯣꯏ ꯑꯗꯨꯅꯦ ꯍꯧꯖꯤꯗꯤ ꯅꯣꯡ ꯃꯔꯛꯇꯁꯨ ꯍꯌꯦꯡ ꯍꯦꯛꯇ ꯆꯠꯁꯤ ꯁꯤꯅꯦ ꯑꯩꯅ ꯍꯥꯏꯅꯤꯡꯉꯤꯁꯤꯅ
ꯍꯣꯏ ꯑꯣꯟꯗ ꯆꯄꯒꯤ ꯍꯣꯏ ꯀ ꯑꯗꯨ ꯇ
ꯑꯩꯈꯣꯏ ꯆꯠꯄꯗꯤ ꯑꯩꯈꯣꯏ ꯃꯔꯤ ꯃꯉꯥ ꯍꯦꯛꯇ ꯆꯦꯟꯕꯣꯏ ꯆꯠꯄꯣꯏ ꯇꯧꯔ ꯆꯠꯈ꯭ꯔ ꯂꯣꯏꯔꯤꯅꯦ ꯑꯗꯨꯒꯤ ꯋꯥꯕꯨꯗꯤ
ꯑꯗꯨꯗ ꯑꯩꯅ ꯍꯥꯏꯅꯤꯡꯉꯁꯤꯦ ꯉꯟꯅ ꯆꯠꯇ꯭ꯔꯒꯗꯤ ꯑꯃꯨꯛ ꯌꯥꯗ ꯑꯩ ꯕꯅ ꯆꯠꯀꯗꯕꯅꯤꯣ
ꯎꯝ
ꯊꯕꯛꯁꯦ ꯑꯗꯨꯅ ꯄꯨꯡ ꯃꯔꯤ ꯃꯔꯤ ꯃꯈꯥꯏ ꯁ꯭ꯋꯥꯏꯗꯒꯤ ꯁ ꯇ ꯍꯖꯦ ꯃꯉ ꯇꯔꯨꯛ ꯇꯔꯝꯗꯁ ꯑꯣ
ꯀꯥꯡ ꯀꯥꯡ ꯃꯇꯝꯅꯤꯅ ꯀꯤꯍꯣꯝꯁꯨ ꯆꯥꯕ ꯌꯥꯔꯝꯃꯅꯤꯗ ꯀꯤꯍꯣꯝ ꯆꯤꯡꯗ ꯊꯥꯅꯕꯁꯤꯡꯗꯣ
ꯀꯤꯍꯣꯝꯁꯨ ꯆꯥꯕ ꯆꯧꯁꯤꯔꯣ ꯅꯣꯡꯃ
ꯌꯥꯏꯌꯦ ꯆꯧꯁꯦ
ꯎ ꯁꯤ ꯌꯨꯝ ꯁꯥꯕ ꯈꯣꯠꯄ ꯑꯃ ꯑꯃ ꯇꯧꯕꯗꯤ ꯂꯣꯏꯁꯤꯟꯈ꯭ꯔꯕꯣ
ꯑ ꯇꯝ ꯇꯝꯅ ꯂꯏꯁꯤꯜꯂꯤꯌꯦ ꯂꯣꯏꯘꯔꯦ ꯄꯨꯡꯂꯣꯏ
ꯑꯣ ꯍꯧꯖꯤꯛ ꯐꯥꯎꯒꯤ ꯑꯣꯏꯅꯗꯤ ꯄꯨꯡꯂꯣꯏꯗꯤ ꯂꯣꯏꯗ꯭ꯔꯤꯕ
ꯎꯝ
ꯄꯣꯠ ꯆꯩꯗꯤ ꯋꯥꯠꯂꯤꯕꯣ ꯀꯃꯥꯏ ꯀꯃꯥꯏ ꯇꯧꯒꯦ
ꯑꯁ ꯌꯥꯝ ꯅꯨꯡꯉꯥꯏꯕ ꯀꯨꯝꯍꯩ ꯑꯃꯁꯨ ꯍꯧꯗꯣꯔꯦ ꯍꯥꯏꯅꯦ
ꯍꯣꯏ ꯐꯤꯐꯥ ꯋꯥꯔꯜ ꯀꯞꯇꯣ ꯑꯁ ꯑꯗꯣ ꯃꯣꯏꯒ ꯑꯩꯈꯣꯏꯒ ꯌꯦ ꯍꯥꯏꯗꯤ ꯑꯍꯤꯡꯒꯤ ꯃꯇꯝꯁꯦ ꯑꯣꯟꯅꯕꯅꯤ ꯅꯥꯀꯣ ꯌꯦꯡꯗꯤ ꯌꯥꯝ ꯌꯦꯡꯅꯤꯡꯕ ꯑꯗꯨꯕꯨ ꯑꯁ ꯑꯍꯤꯡ ꯇꯨꯝꯗꯕꯤ ꯌꯦꯡꯕꯗꯨꯗꯤ ꯐꯔꯛ ꯇꯥꯏꯗꯅ
ꯗꯨ ꯇꯥꯗꯅꯤ ꯑꯗꯒꯤ ꯌꯦꯡꯕ ꯍꯥꯏꯕꯁꯦ ꯏꯇꯣꯝꯇ ꯌꯦꯡꯕ ꯍꯥꯏꯕꯁꯤꯒ ꯃꯌꯥꯝ ꯌꯦꯡꯃꯤꯟꯅ ꯌꯦꯅꯗꯤ ꯐꯗꯣꯏꯕ ꯍꯥꯏꯗꯤ ꯇꯣꯝꯇ ꯌꯦꯡꯉꯛꯄꯁꯤꯗꯤ
ꯑꯥ
ꯍꯔꯥꯎꯅꯤꯡꯉꯤ ꯏꯇꯣꯝꯇꯅꯤ ꯂꯧꯈꯠꯂꯨꯕꯁꯨ ꯌꯥꯗ ꯎꯝ ꯑꯗꯨꯅ ꯃꯌꯦ ꯀꯩ ꯑꯣꯏ ꯄ꯭ꯔꯤꯗꯤꯛ ꯀꯥ ꯇꯧꯅꯔꯒ ꯂꯥꯜꯂꯛꯑꯒꯅ ꯍꯦꯛ ꯅꯣꯛꯁꯟꯅꯕꯅ ꯅꯣꯛ ꯈꯣꯏꯅ ꯍꯔꯥꯎ ꯍꯔꯥꯎ ꯌꯦꯡꯃꯤꯟꯅꯕꯗꯨꯅ ꯐꯩꯔ ꯇꯥꯊꯣꯛꯔꯤꯁꯤꯟ
ꯎꯝ ꯑꯗꯨ ꯃꯣꯏꯒꯤ ꯄꯨꯝꯗꯤ ꯃꯣꯏꯒꯤ ꯄꯨꯡꯁꯤꯡ ꯃꯇꯝꯗꯣ
ꯎꯝ
ꯑꯗꯨꯗꯣ ꯐꯔꯛ ꯇꯥꯅꯕꯅꯤꯅ ꯍꯦꯛꯇ ꯌꯥꯗꯦꯅꯦ
ꯃꯣꯏ ꯆꯦꯅꯦꯜ
ꯑꯥ ꯆꯦꯅꯦꯜꯗꯣ ꯃꯣꯏ ꯑꯇꯩ ꯌꯥꯝ ꯊꯥꯔ ꯃꯣꯏ ꯖꯤ ꯐꯥꯏꯚ ꯆꯦꯅꯦꯜ ꯍꯥꯏꯕ꯭ꯔꯥ ꯀꯩꯅꯣ ꯑꯗꯨꯗ ꯊꯥꯅꯦꯅ ꯍꯥꯏꯕꯅꯦ ꯑꯩꯁꯨ ꯑꯝꯇ ꯁꯦꯝꯒꯗꯕꯅꯤꯅꯦ ꯑꯗꯨ ꯁꯦꯝꯗ꯭ꯔꯤꯅꯦ ꯃꯣꯏ ꯄꯥꯎ ꯄꯥꯎꯅꯒꯗꯝꯅꯤꯅ ꯑꯗꯨ ꯃꯖꯤꯛꯗꯣ
ꯇꯧꯔꯤꯗꯤ ꯎꯝ ꯃꯣꯏꯁꯨ ꯐꯣꯟ ꯂꯩꯔꯤꯗꯅ ꯊ ꯇꯤꯚꯤꯗ ꯇꯧꯔꯒ ꯄꯣ ꯂꯩꯗꯅ
ꯑꯝ ꯑꯗꯨꯝ ꯇꯤꯚꯤꯗ ꯑꯣꯏꯅ ꯌꯦꯡꯕꯅ ꯅꯨꯡꯉꯥꯏꯗꯅ ꯇꯤꯚꯤꯗ ꯑꯣꯏꯅ ꯁꯝꯖꯤꯔꯛꯑꯅ ꯇꯧꯕ ꯑꯗꯣ ꯇꯧꯔꯤꯒꯤ ꯈꯪꯅꯕ ꯃꯤꯒ ꯂꯩꯕ꯭ꯔꯥ ꯑꯗꯨꯃꯥꯏꯅ ꯁꯝꯅꯤꯡꯉꯥꯏ ꯈꯣꯠꯅꯤꯡꯉꯥꯏ ꯇꯧꯕ
ꯂꯏꯁꯤ
ꯂꯩꯩꯀꯦ ꯑꯩꯃꯅꯅꯕ ꯑꯃꯗꯤ ꯂꯩꯕ ꯌꯦꯕꯣꯑꯣ ꯃꯉꯣꯟ ꯊꯥꯛ ꯍꯥꯏꯐꯦꯠꯇꯪ ꯍꯪꯖꯔꯅ ꯈꯟꯕ
ꯎꯃ ꯊ ꯎ ꯖꯒꯦ ꯍꯥꯏꯣꯏ ꯄꯨꯂ ꯪ
ꯍꯣꯏ ꯑꯗꯨꯅꯦ ꯑꯁ ꯊꯕꯛ ꯊꯕꯛ ꯋꯥꯅ ꯆꯠꯂꯨꯔꯒ ꯉꯥꯏꯍꯥꯛ ꯄꯣꯊꯥꯕꯣꯏ ꯀꯔꯤꯕꯣ ꯍꯥꯏꯐꯦꯠ ꯌꯦꯡꯕ ꯌꯥꯏ ꯊꯅ ꯑꯗꯨꯝ ꯅꯨꯡꯉꯥꯏꯕꯅꯦꯕ ꯕꯣꯣꯟ ꯁꯥꯟꯅꯕ ꯌꯦꯡꯕ ꯀꯥꯏꯦ
ꯍꯣꯏ ꯃꯁꯨ ꯀꯕꯨꯗꯤ ꯇꯥꯃ ꯍꯗꯣ ꯍ ꯀꯗ ꯎꯝ ꯏ ꯌꯥ ꯑ ꯊꯥꯏꯅ ꯑꯩꯈꯣꯏꯅꯉ ꯑꯣꯏꯉ ꯇ꯭ꯔ ꯐꯁꯤꯕꯨ
ꯎꯝ
ꯗ ꯀꯄ ꯥꯛ ꯑꯗꯨꯏꯗꯤꯁ ꯍꯣꯏ ꯃꯤ ꯍꯣꯅꯦꯕ ꯍꯣ ꯇꯧꯕ ꯅꯠꯇꯦꯕ ꯑꯗꯨꯅ ꯖꯡ ꯀꯨꯝꯕꯗ
ꯑꯁ ꯑꯗꯨꯣ ꯍꯣꯜꯂꯒ ꯌꯦꯡꯕ ꯑꯗꯨꯉꯥꯏꯅꯩꯌꯦ ꯂꯝꯄꯥꯛꯇꯒ ꯌꯦꯡꯕ ꯌꯥꯝ ꯅꯨꯡꯉꯥꯏꯕꯅꯦ
ꯂꯝꯄꯥꯛꯇ ꯍꯥꯏ ꯈꯗꯅ ꯍꯥꯏꯁꯨ ꯌꯥꯝ ꯀꯟꯅ ꯑꯗꯨ ꯌꯒꯤ ꯐꯟꯖꯤꯟꯕꯤꯗ ꯑꯗꯨꯝ ꯥꯡ ꯦꯇꯔ ꯍꯥꯏꯔ ꯆꯥꯗꯕ ꯈꯔ ꯑꯣꯏꯂ ꯍꯧꯁꯤ
ꯑꯁ ꯍꯧꯖꯤꯛꯀꯥꯟꯗꯤ ꯃꯁꯥ ꯃꯁꯥꯒꯤ ꯐꯣꯟ ꯂꯩꯔꯃꯤꯅ ꯐꯣꯟꯗ ꯂꯣꯏ ꯌꯦꯡꯅꯔ ꯃꯥꯏ ꯃꯥꯏꯒꯤ ꯃꯩ ꯃꯌꯨꯝꯗ ꯌꯦꯡꯅꯔꯦꯅ ꯆꯥꯎꯈꯠꯂꯛꯄꯒꯤ ꯃꯇꯨꯡ ꯏꯟꯅ ꯀꯣ ꯁꯤꯁꯨ ꯅꯨꯡꯉꯥꯏꯕ ꯈꯜꯂꯝꯉ ꯐꯣꯟꯁꯦ ꯊꯣꯛꯂꯛꯑꯕꯅꯤꯅ ꯑꯗꯨꯏ ꯇꯧꯕꯤꯒꯤꯗꯤ ꯀꯃꯥꯏꯅ ꯇꯤꯚꯤꯗ ꯌꯦꯡꯒꯗ꯭ꯔꯥ ꯐꯣꯟꯗ ꯌꯦꯡꯒꯗ꯭ꯔꯥ
ꯐꯁꯤ
ꯐꯣꯟꯗ ꯌꯦꯡꯕꯁꯤꯗ ꯁꯨꯝ ꯇꯤꯚꯤꯗ ꯌꯦꯡꯕꯗꯨꯅ ꯈꯤꯇꯪ ꯄꯥꯛꯑꯒ ꯅꯨꯡꯉꯥꯏꯕ ꯑꯗꯣ ꯐꯣꯟꯗ ꯌꯦꯡꯕꯁꯤ ꯑꯗꯨꯝ ꯅꯨꯡꯉꯥꯏꯕꯅꯤ ꯍꯤꯞꯄꯒꯀꯣ
ꯎꯝ
ꯗꯦꯠ ꯀꯌꯥꯗꯒꯤꯅꯣ ꯍꯧꯅꯤ ꯍꯥꯏꯕꯗꯨꯕ ꯐꯤꯐꯥꯗꯨꯕꯨ ꯗꯦꯠ ꯀꯌꯥꯗꯩꯅ ꯍꯣꯡꯅꯦ ꯍꯥꯏꯕꯗꯨꯕꯨ
ꯆꯥꯛ ꯂꯣꯏꯔꯤꯕꯕꯣ ꯏꯇꯧꯕꯤ ꯍꯣꯏ ꯒꯤ
ꯗꯧꯔꯕ ꯃꯥꯜꯂꯦ ꯆꯥꯛ ꯌꯥ ꯆꯠꯈꯕ ꯈꯣꯏꯖꯒꯤ ꯇꯥꯟꯅꯗꯤ ꯂꯩꯁꯨ
ꯎꯝ
ꯑꯣ ꯐꯖꯩ ꯐꯔꯦ ꯑꯗꯨꯗꯤ ꯆꯥꯛꯇꯣ ꯆꯥꯒꯦ ꯆꯥꯊꯣꯛꯎꯔꯣ
ꯀꯝꯃꯥꯒꯦꯀꯣ ꯏꯇꯥꯎꯕꯤ
ꯑꯣ ꯐꯥꯔꯦ ꯐꯥꯔꯦ
ꯍꯣꯏ ꯍꯣꯏ